ꯑꯧ ꯑꫭ ꯍꯜꯂꫭ
ꯇꯥꯕ꯭ꯔꯣ
ꯑꯩꯗꯤ ꯑꯥ ꯑꯗꯨꯝ ꯐꯣꯟ ꯃꯦꯠꯂꯒ ꯂꯩꯌꯦ
ꯑꯣ ꯆꯥꯛꯇꯤ ꯆꯥꯔꯕꯣ
ꯎꯝ ꯆꯥꯔꯦ
ꯑꯣ ꯈꯣꯏ ꯈꯣꯏꯗꯤ ꯆꯥꯗ꯭ꯔꯤ
ꯅꯪꯗꯣ
ꯑꯧ
ꯑ ꯃꯄꯥ ꯑꯃꯗ ꯊꯣꯛꯑꯣ
ꯍꯥ
ꯅꯪꯗꯣ ꯃꯄꯥ ꯑꯃꯗ ꯃꯄꯥꯥꯟ ꯊꯣꯛꯑꯣꯕ
ꯑꯣꯀꯦ
ꯌꯥꯔꯦ ꯌꯥꯔꯦ ꯍꯨꯖꯤꯛꯇꯤ
ꯌꯥꯔꯕꯣ
ꯎꯝ ꯂꯩꯕ꯭ꯔꫭ ꯅꯗꯤ
ꯍꯥ
ꯀꯅꯥ ꯀꯅꯥꯒ ꯂꯩꯕ꯭ꯔꯥ
ꯈꯪꯗꯦ ꯑꯈꫭꯏ ꯏꯆꯦ ꯍꯥꯏꯁꯤꯔ ꯔꯦꯟ ꯔꯦꯟ ꯔꯦꯟꯗ ꯂꯩꯕꯅꯦꯕ
ꯑꯣ
ꯑꯗꯨꯒꯤ ꯕꯦꯛꯒ꯭ꯔꯥꯎꯟꯗ ꯑꯣꯏꯁꯨ ꯇꯥꯔꯤꯕꯣ ꯍꯧꯖꯤꯛ ꯐꯥꯎ
ꯎꯝ ꯇꯥꯏꯌꯦ ꯈꯤꯇꯪ ꯈꯤꯇꯪ ꯇꯥꯕ
ꯑꯣ
ꯀꯔꯤ ꯃꯊꯦꯜ ꯆꯥꯔꯦ ꯅꯪꯗꯤ
ꯆꯥꯗ꯭ꯔꯤ ꯑꯩꯈꯣꯏꯗꯤ
ꯑꯣ ꯑꯗꯨꯗꯤ ꯀ꯭ꯔꯤ ꯏꯟꯖꯥꯡ ꯊꯣꯡꯕ꯭ꯔꯣ
ꯉꯁꯤꯗꯤ ꯈꯨꯄꯤ ꯆꯥꯗꯧꯔꯦ
ꯍꯥꯎꯕ꯭ꯔꯣ ꯈꯨꯕꯤꯗꯣ
ꯈꯪꯗꯦ ꯉꯁꯤꯅ ꯐꯥꯔꯁꯅꯦ ꯆꯥꯗꯣꯏꯕ ꯀꯩ ꯍꯥꯏꯁꯤꯔ ꯐꯥꯔꯁ ꯔꯦꯟꯗ ꯂꯩꯔꯤꯉꯩꯗ ꯐꯥꯔꯁꯅꯦ ꯍꯧꯖꯤꯛ ꯉꯁꯤꯅ ꯈꯨꯄꯤ ꯆꯗꯣꯏꯅꯤ ꯐꯥꯔꯁ
ꯑꯩꯗꯤ ꯅꯪ ꯅꯄꯨꯟꯁꯤꯗ ꯉꯁꯤ ꯉꯥ ꯆꯥꯗꯣꯏꯔꯅ ꯍꯪꯕꯅꯦ꯫
ꯑꯧ ꯆꯥꯗꯤ ꯆꯥꯏꯗ꯫
ꯎꯝ ꯇ ꯍꯥꯎꯕ꯭ꯔ ꯀꯨꯕꯤꯗꯣ ꯑꯩꯗꯤ ꯇꯜꯂꯦꯕꯣ꯫
ꯍꯥꯎꯗꯤ ꯍꯥꯎꯋꯦ ꯑꯁ ꯀꯌꯥ ꯆꯥꯗꯦꯗ ꯅꯤꯀꯣ꯫
ꯑꯗꯨꯗꯤ ꯌꯥꯏꯌꯦ꯫
ꯁꯤꯡꯖꯨꯒꯨꯝꯕꯗꯤ ꯌꯥꯏ꯫
ꯑꯩꯗꯤ ꯃꯣꯔꯣꯛ ꯆꯥꯕ ꯌꯥꯗꯦ ꯃꯣꯔꯣꯛꯀ ꯉꯥꯔꯤ ꯆꯥꯗꯦ꯫
ꯀꯩꯒꯤ꯫
ꯇꯥꯕꯔꯣ ꯑꯣ ꯍꯜꯂꯣ ꯇꯥꯕꯔꯣ ꯀꯩ ꯍꯥꯏꯖꯤꯔꯥ꯫ ꯑꯩꯒꯤ ꯍꯛꯆꯥꯡꯒ ꯆꯥꯟꯅꯗꯦꯕ ꯑꯗꯨꯒꯤ ꯃꯣꯔꯣꯛ ꯆꯥꯔꯗꯤ ꯌꯥꯗ꯭ꯔꯦ ꯑꯩꯗꯤ ꯀꯩꯗꯧꯔꯤꯅꯣ꯫
ꯑꯥ꯫
ꯉꯥꯔꯤꯁꯨ ꯆꯥꯕ ꯍꯩꯅꯗꯕ ꯀꯅꯥ ꯀꯅꯥ ꯂꯩ ꯏꯁꯄꯥꯏꯁꯤꯒꯨꯝꯕ ꯆꯥꯕ ꯌꯥꯗꯦꯅꯦ ꯑꯩꯁꯦ ꯑꯗꯨꯒꯤ꯫
ꯑꯣ꯫ ꯑꯗꯨꯗꯤ ꯅꯪꯒ ꯂꯩꯃꯤꯟꯅꯒꯗꯕ ꯅꯨꯄꯤꯗꯤ ꯅꯨꯄꯤꯗꯤ ꯂꯨꯔꯝꯒꯅꯤꯕꯣ꯫
ꯂꯣꯏꯔꯦꯍꯦ ꯈꯪꯗ꯭ꯔꯦ ꯑꯗꯨꯗꯤ꯫
ꯅ ꯅꯪ ꯑ ꯅꯪꯒꯤ ꯅꯨꯄꯤꯅ ꯉꯥꯔꯤ ꯄꯥꯝꯂꯗꯤ ꯀꯃꯥꯏ ꯇꯧꯗꯣꯏꯕ꯫
ꯉꯔꯤ ꯄꯥꯝꯂꯗꯤ ꯑꯗꯨꯝ ꯄꯥꯝꯃꯦꯗꯅ ꯃꯥ ꯊꯣꯛ ꯊꯣꯛꯄꯅꯦ꯫
ꯑꯗꯣ ꯃꯥꯅ ꯃꯥꯅ ꯊꯣꯡꯕꯗ ꯑꯗꯨꯝ ꯆꯥꯗꯣꯏꯔꯥ ꯅꯠꯇ꯭ꯔꯒ ꯑꯍꯥ ꯑꯍꯥ꯫
ꯈꯪꯗꯦ ꯑꯗꯨꯗꯤ ꯆꯥꯕ ꯇꯥꯕꯅꯤꯅꯦ ꯊꯣꯡꯂꯝꯔꯗꯤ ꯆꯥꯕ ꯇꯥꯕꯅꯦ꯫
ꯑꯗꯨꯅꯦꯕ ꯆꯥꯗꯦꯅ ꯍꯥꯏꯒꯅꯨ ꯑꯗꯨꯗꯤ꯫
ꯀꯔꯤ ꯎꯄꯥꯏ ꯂꯩ꯫
ꯍꯥꯎ ꯇ꯭ꯔꯁꯨ ꯍꯥꯎꯋꯦꯅꯥ ꯍꯥꯏꯒꯗꯕ꯫
ꯑꯥ꯫ ꯈꯪꯗ꯭ꯔꯦ ꯈꯪꯗ꯭ꯔꯦ꯫
ꯑꯗꯨ ꯑꯣꯏꯕꯒꯤ ꯆꯥꯛ ꯍꯦꯟꯁꯥꯡ ꯊꯣꯡꯕ ꯍꯩꯕ ꯅꯨꯄꯤꯗꯣ
ꯑꯥ꯫ ꯍꯧꯖꯤꯛꯀꯥꯟꯁꯦ ꯅꯨꯄꯤ ꯊꯤꯕꯁꯦ ꯂꯨꯋꯦꯅꯦ꯫
ꯀꯔꯤꯒꯤ꯫
ꯀꯩ ꯍꯥꯏꯁꯤꯔ ꯑꯁ ꯌꯥꯗꯦꯗ꯫
ꯌꯥꯗꯤꯌꯦ ꯌꯥꯗꯦ ꯑꯩꯈꯣꯏꯗꯤ ꯅꯨꯄꯤꯒ꯫ ꯅꯨꯄꯤ ꯀꯣꯏꯅꯤꯡꯉꯥꯏꯉ ꯑꯉꯥꯡ ꯑꯣꯏꯔꯤꯗ ꯍꯧꯖꯤꯛ ꯍꯧꯖꯤꯛ ꯃꯇꯝ ꯅꯠꯇ꯭ꯔꯤ꯫
ꯁ꯭ꯀꯨꯜ ꯀꯥꯕ꯭ꯔꯥ ꯅꯠꯇ꯭ꯔꯒ ꯀꯣꯂꯦꯖ ꯀꯥꯕ꯭ꯔꯥ ꯅꯪꯗꯤ꯫
ꯀꯣꯂꯦꯖ ꯗꯤꯁꯤꯌꯥꯔꯅ ꯐꯥꯔꯁ ꯁꯦꯃꯤ ꯐꯥꯔꯁ ꯁꯦꯃꯤꯁꯇꯔꯅꯦ ꯗꯤꯖꯥ
ꯑꯣ ꯑꯗꯨꯗꯤ ꯑꯗꯨ ꯑꯣꯏꯔꯗꯤ ꯑꯉꯥꯡꯅꯦ ꯅꯣꯏꯗꯤ ꯑꯉꯥꯡꯅꯤ꯫ ꯑꯉꯥꯡꯅꯦ ꯑꯉꯥꯡ꯫
ꯑ ꯑꯉꯥꯡꯅꯦ꯫
ꯆꯍꯤ ꯇ꯭ꯋꯦꯟꯇꯤꯒꯨꯝꯕ ꯑꯣꯏꯔꯝꯒꯅꯤ ꯑꯗꯨ ꯑꯣꯏꯔꯗꯤ꯫
ꯑꯩ ꯑꯦꯠꯇꯤꯟ
ꯑꯣ ꯑ ꯑꯁ ꯑꯗꯨꯗꯤ ꯑꯩꯉꯥꯡ ꯑꯩꯉꯡ
ꯑꯉꯥꯡ ꯑꯣꯏꯔꯁꯨ ꯑꯉꯥꯡ ꯑꯣꯏꯔꯁꯨ ꯆꯥꯎꯕꯅꯦ ꯑꯩꯈꯣꯏꯗꯤ
ꯎꯝ
ꯀꯩ ꯍꯥꯏꯁꯤꯔꯥ ꯍꯥꯏ ꯍꯥꯏ ꯈꯛꯇ ꯄꯤꯛꯄ ꯋꯥꯅꯦꯗ꯫ ꯆꯥꯎꯕ ꯌꯥꯗꯦꯅꯤ ꯑꯩꯈꯣꯏꯁꯦ ꯆꯥꯎ ꯍꯥꯏꯔꯁꯨ ꯌꯥꯗꯦ꯫
ꯒꯨꯂꯤ ꯆꯥꯑꯣ
ꯅꯣ ꯅꯣ ꯅꯣ ꯅꯣ ꯆꯥꯔꯣꯏ ꯑꯗꯨꯗꯤ ꯑꯁ ꯀꯩꯀꯥꯟꯅꯕꯥ
ꯑꯦ ꯁꯥꯡꯕꯅꯦ ꯑꯗꯣ ꯋꯥꯡ ꯆꯥꯎꯕꯅꯦ ꯑꯗꯣ ꯆꯥꯔꯗꯤ ꯆꯥꯔꯗꯤ ꯃꯤꯗꯤ ꯆꯥꯏꯅꯥ
ꯈꯪꯗꯦꯗ ꯁꯤꯒꯤ ꯁꯥꯏꯖ ꯌꯥꯝ ꯅꯨꯡꯉꯥꯏ ꯁꯤꯒꯤ ꯁꯥꯏꯖꯁꯦ ꯕꯣꯁ ꯇꯥꯕ ꯅꯨꯡꯉꯥꯏꯗꯨꯒꯤ
ꯑ ꯅꯪ ꯕꯣꯁ ꯁꯥꯟꯅꯕ꯭ꯔꯥ ꯑ
ꯍ ꯕꯣꯁꯁꯅꯥꯑꯦ ꯑꯁ ꯌꯥꯗ꯭ꯔꯦ ꯑꯩ ꯗꯥꯎꯁꯦ ꯕꯣꯁꯁꯅꯥꯕꯗꯥ
ꯍ ꯍ
ꯕꯣ ꯕꯨꯠ ꯂꯩꯕ ꯈꯨꯗꯤꯡ ꯑꯗꯨꯝ ꯃꯥꯡꯉꯦ ꯍꯥꯏꯗꯤ ꯑꯗꯨꯒꯤ
ꯑꯥ
ꯑꯗꯨꯒ ꯏꯟꯖꯤ ꯀꯩ ꯍꯥꯏꯁꯤꯔꯥ ꯏꯟꯖꯤꯔꯤꯁꯨ ꯆꯠꯀꯟꯕꯀꯣ ꯑꯗꯨꯒꯤ
ꯑꯗꯨ ꯑꯣꯏꯔꯗꯤ ꯂꯣꯛ ꯊꯝꯃꯨꯅ
ꯍꯥ
ꯅꯪꯒꯤ ꯅꯪꯒꯤ ꯕꯨꯠꯇꯣ ꯂꯣꯛ ꯊꯃꯣ ꯄꯦꯇꯥꯔꯟ ꯄꯦꯇꯔꯟꯒꯨꯝꯕ ꯊꯃ
ꯅꯍꯥꯟ ꯑꯩꯅ ꯐꯥꯔꯁꯤꯗ ꯂꯥꯛꯄꯗ ꯔꯦꯟ ꯂꯩꯕꯗ ꯕꯨꯠ ꯑꯅꯧꯕ ꯂꯩꯕꯅꯦꯕꯥ
ꯑꯥ
ꯑꯅꯧꯕ ꯂꯥꯏꯔꯒ ꯏꯚꯤꯅꯤꯡꯗ ꯁꯅꯥꯕ ꯆꯠꯂꯒ ꯍꯜꯂꯛꯄꯗ ꯃꯥꯡꯕ ꯋꯥ ꯂꯣꯏꯔꯕꯅꯦ꯫ ꯑꯍꯤꯡꯒꯁꯦ ꯇꯨꯝꯕ ꯌꯥꯗ꯭ꯔꯕꯅꯦ꯫ ꯉꯁꯤ ꯈꯛꯇ ꯂꯧꯔꯒ ꯉꯁꯤ ꯈꯪꯕ ꯅꯠꯇꯦ ꯑ ꯗꯨꯀꯥꯟꯗ ꯏꯁꯤꯡ ꯂꯧ ꯏꯁꯤꯡ ꯂꯧꯕ ꯕꯣꯜ ꯁꯥꯟꯅꯥꯕ ꯍꯜꯂꯛꯔꯒ ꯏꯁꯤꯡ ꯈꯧꯔꯥꯡꯉꯦꯅ ꯏꯁꯤꯡ ꯂꯧꯕ
ꯑꯣ ꯑꯣ
ꯏꯁꯤꯡ ꯂꯧꯕꯗ ꯕꯣꯇꯜ ꯄꯥꯏꯕꯗ ꯑꯩꯗꯣ ꯗꯨꯀꯥꯟꯒꯤ ꯃꯅꯥꯛ ꯃꯈꯥꯗ ꯊꯥꯝꯍꯧꯕ ꯕꯨꯠꯇꯣ
ꯑꯣ
ꯂꯣꯏꯔꯦ ꯑ ꯀꯩ ꯍꯥꯏꯗꯨꯏꯅꯣ ꯂꯣꯏꯔꯒ ꯑꯩꯅꯥ ꯂꯣꯏꯔꯒ ꯏꯁꯤꯡꯗꯣ ꯂꯧꯕ ꯂꯣꯏꯔꯒ ꯕꯨꯠꯇꯣ ꯂꯧꯕ ꯀꯥꯎꯔꯕ
ꯑꯣ
ꯑꯗꯨꯒꯤ ꯆꯠꯂꯦ ꯑꯩ ꯑ ꯑꯩꯒꯤ ꯑꯩꯅ ꯂꯩꯕ ꯃꯐꯝꯗ ꯌꯧꯔꯦ ꯑꯗꯨꯗ ꯑꯩꯁꯦ ꯕꯨꯠ ꯄꯨꯔꯛꯑꯦ ꯍꯥꯏꯕꯁꯦ ꯅꯤꯡꯗꯤ ꯅꯤꯡꯁꯤꯡ ꯂꯥꯛꯑꯦꯕ ꯑꯗꯣ ꯏꯃꯥꯟꯅꯕ ꯑꯃꯅ ꯋꯥ ꯑꯃ ꯍꯥꯏꯔꯛꯄꯗ ꯑꯃꯨꯛ ꯀꯥꯎꯈ꯭ꯔꯦ? ꯋꯥꯁꯞ ꯇꯧꯕꯥ ꯆꯠꯂꯦ ꯋꯥꯁꯞ ꯇꯧꯕꯥꯂꯣꯏꯔꯒ ꯍꯜꯂꯛꯄꯈꯛꯇ ꯅꯤꯡꯁꯤꯡꯂꯛꯄ ꯑꯗꯨꯗ ꯗꯨꯀꯥꯟꯗ ꯆꯦꯡꯊꯣꯛꯑꯒ ꯍꯪꯕ ꯃꯇꯝꯗ ꯑꯗꯣ ꯀꯥꯡꯄꯨꯁꯨ ꯈꯪꯗꯦ ꯎꯗꯦ ꯍꯥꯏ
ꯑꯦ ꯑꯗꯨꯗꯤ ꯃꯆꯤꯟ ꯊꯤꯔꯝꯃꯅꯤ
ꯈꯪꯗꯦ ꯃꯥ ꯍꯥꯏꯁꯦ ꯈꯪꯗꯦ ꯍꯥꯏꯌꯦ ꯎꯗꯤ ꯎꯔꯝꯃꯦ ꯍꯥꯏꯌꯦꯕ ꯃꯥꯗꯣ ꯑꯣꯔꯝ ꯄꯣꯠ ꯑꯁꯤ ꯗꯨꯀꯥꯟ ꯃꯤ ꯄꯣꯠ ꯆꯩ ꯂꯧꯕ ꯂꯥꯛꯄ ꯃꯇꯝꯗ ꯑꯂꯣꯏ ꯑꯁꯤ ꯄꯣꯠ ꯆꯩꯗꯣ ꯄꯤꯕ ꯂꯣꯏꯔꯒ ꯀꯩꯅꯣ ꯇꯧꯕ ꯃꯇꯝꯗ ꯂꯩꯔꯝꯗ꯭ꯔꯦ ꯍꯥꯏ
ꯑꯣ
ꯍꯣꯏ
ꯇꯧꯅꯤꯡꯕ ꯃꯤꯅꯗꯤ ꯗꯨꯝ ꯑꯗ ꯑꯩꯗꯤ ꯃꯤꯒꯤ ꯄꯣꯠꯆꯩꯗꯣ ꯑꯗꯨꯝ ꯂꯧꯕꯗꯣ ꯇꯥꯜꯂꯦꯕꯣ
ꯑꯩꯁꯨ ꯇꯂꯦꯅꯦ ꯀꯥꯏꯗꯒꯤ ꯑꯁ ꯃꯤꯅ ꯃꯤꯒꯤ ꯄꯨꯛꯅꯤꯡ ꯅꯨꯡꯉꯥꯏꯔꯣꯏ ꯍꯥꯏꯁꯨ ꯃꯣꯏꯗꯤ ꯈꯪꯗꯦꯕ ꯐꯪꯉꯗꯤ ꯂꯣꯏꯔꯦ ꯁꯤꯅꯦ ꯃꯣꯏꯗꯤ ꯅꯍꯥꯟꯃꯨꯛ ꯍꯥ
ꯑ ꯅꯪꯒꯤ ꯈꯣꯡꯎꯞ ꯁꯥꯏꯖꯇꯨꯒ ꯑꯃꯒꯤ ꯆꯥꯟꯅꯕꯝ ꯑꯣꯏꯔꯝꯒꯅꯤ
ꯍꯣꯏꯔꯥꯝꯅꯤ ꯌꯦꯡꯉꯣ ꯁꯤꯛꯁ ꯐꯥꯏꯚ ꯄꯣꯏꯟ ꯐꯥꯏꯚ ꯑꯣꯏꯕꯅꯦꯕ ꯑꯩꯒꯤꯗꯣ ꯁꯤꯛꯁꯇꯤ ꯅꯠꯇꯦ ꯐꯥꯏꯚ ꯄꯣꯏꯟ ꯐꯥꯏꯚ ꯒ꯭ꯔꯤꯟ ꯃꯆꯨꯗ ꯅꯥꯏꯟ
ꯑꯩꯈꯣꯏ ꯊꯤꯕ ꯃꯈꯩꯗꯤ ꯊꯤꯕꯅꯦ ꯑ ꯍ ꯕꯣꯜ ꯁꯥꯟꯕꯝ ꯃꯐꯝꯗꯀꯣ ꯑ ꯐꯪꯗꯦ ꯑꯗꯨꯒꯤ ꯑꯃꯨꯛ ꯑꯅꯧꯕ ꯑꯃꯨꯛ ꯂꯩꯕꯅꯦ
ꯑ ꯐꯩꯅ ꯐꯩꯅ ꯅ ꯑꯅꯧꯕ ꯑꯣꯏꯅ ꯂꯩꯔꯣꯗꯥꯀꯣ
ꯑꯁ ꯑꯅꯧꯕ ꯂꯩ ꯑ ꯂꯩꯕꯗꯣ ꯑꯁ ꯑꯩꯉꯣꯟꯗ ꯂꯩꯕ ꯃꯈꯩ ꯌꯣꯜꯂꯒ ꯂꯩꯕꯅꯦ ꯍꯥꯏꯗꯤ
ꯎꯝ ꯍꯨꯝ ꯍꯨꯝ ꯌꯣꯝꯗ ꯅꯤꯌꯣꯅꯥ ꯌꯨꯝꯗ ꯄꯩꯁꯥ ꯅꯤꯌꯨꯅ
ꯅꯤꯕꯗꯣ ꯑꯗꯨ ꯂꯧꯕꯗꯣ ꯅꯤ ꯅꯤꯔꯒ ꯂꯧꯕꯅꯦꯕ
ꯑꯥ
ꯑꯩꯅ ꯐꯥꯔꯁ ꯂꯧꯕꯗꯣ
ꯎꯝ
ꯑꯗꯨꯒꯤ ꯁꯦꯀꯦꯟ ꯇꯥꯏꯝ ꯅꯤꯕ ꯇꯜꯂꯕ ꯍꯥꯏꯗꯤ ꯋꯥꯊꯤ ꯆꯥꯏꯕ ꯑꯗꯨ ꯃꯥꯡꯕꯗ
ꯎꯝ ꯎꯝ
ꯗꯨꯒꯤ ꯇꯜꯂꯕ ꯑꯗꯨꯒꯤ ꯁꯤꯗꯤ ꯌꯥꯗ꯭ꯔꯦ ꯑꯩ ꯑꯩꯒꯤ ꯄꯔꯁꯅꯦꯜ ꯄꯨꯊꯣꯛꯑꯒ ꯂꯧꯔꯒꯦꯅ ꯑꯩ ꯂꯧꯕ
ꯑꯗꯨ ꯑꯣꯏꯔꯗꯤ ꯅꯪꯁꯨ ꯄꯩꯁꯥ ꯄꯥꯏꯕꯒꯤꯅꯦ
ꯀꯥꯏꯗꯩ ꯄꯩꯁꯥ ꯄꯥꯕꯅꯣꯗ
ꯐꯥꯏꯅ
ꯄꯩꯁꯥ ꯄꯥꯏꯗꯕꯒꯤ ꯍꯧꯖꯤꯛ ꯀꯣꯛ ꯉꯥꯎꯔꯤꯅꯦ ꯑꯁ ꯑꯃꯨꯛ ꯑꯅꯧꯕ ꯂꯩꯁ꯭ꯔꯥꯅ ꯈꯜꯂꯤꯅꯤꯅꯦ ꯄ꯭ꯔꯦꯛꯇꯤꯁꯀꯤ
ꯑꯥ
ꯑꯩꯈꯣꯏꯗꯤ ꯀꯔꯤꯁꯨ ꯄꯥꯝꯗ ꯕꯨꯠꯄꯨ ꯐꯪꯉꯗꯤ ꯌꯥꯔꯦ ꯑꯩꯗꯤ
ꯑꯦ ꯕꯥꯔꯗꯦ ꯒꯤꯐꯇ ꯄꯤꯌꯣ ꯍꯥꯏꯌꯣ ꯑꯗꯨꯗꯤ ꯅꯪꯒꯤ ꯕꯔꯗꯦ ꯒꯤꯐꯠꯇ ꯕꯨꯠ
ꯀꯅꯥꯅ ꯄꯤꯗꯣꯏꯕ
ꯅꯪꯅ ꯈꯪꯅꯕ ꯑꯗꯨꯅ ꯄꯤꯗꯣꯏ ꯅꯠꯇ꯭ꯔꯣ
ꯁꯤ ꯄꯤꯒꯗꯕ ꯃꯇꯝꯁꯤ ꯋꯥꯠꯂꯤꯅꯦ
ꯑꯦ ꯋꯥꯠꯇ ꯋꯥꯠꯇ
ꯋꯥꯠꯂꯤ ꯋꯥꯠꯂꯤ ꯑꯩꯈꯣꯢꯗꯤ
ꯑꯗꯣ ꯀꯥꯢꯅꯔꯁꯨ ꯑꯗꯨꯝ ꯇꯣꯡꯕ ꯌꯥꯢꯌꯦꯅ
ꯑꯥ ꯂꯣꯢꯔꯦꯍꯦ ꯑꯗꯨꯂꯣ ꯂꯩꯇꯕꯒꯤꯅꯤꯅꯦ
ꯎꯝ ꯅꯪꯅ ꯅꯪꯅ ꯃꯆꯥꯛ ꯊꯤꯕꯒꯤꯅꯦ
ꯍꯥꯥ
ꯅꯪꯅ ꯃꯁꯛꯇꯣ
ꯑꯥ
ꯁꯤꯕꯒꯤꯅꯦꯕ ꯁꯤꯕꯒꯤꯅꯦꯕ ꯑꯗꯨꯝ ꯂꯩꯕꯗꯤ ꯂꯩꯔꯝꯒꯅꯦꯕ
ꯂꯩꯇꯦꯗ ꯑꯩ ꯀꯩꯁꯨ ꯏꯟꯇꯔꯦꯁꯁꯨ ꯂꯩꯇꯕꯀꯣ ꯏꯒꯣꯁꯨ ꯈꯔ ꯋꯥꯡꯕ ꯑꯗꯨꯒꯤ ꯗꯦꯝꯇꯤꯌꯔꯅꯤ ꯑꯩꯗꯤ
ꯑ ꯑꯗꯨ ꯑꯣꯢꯔꯗꯤ ꯈꯪꯗ꯭ꯔꯦ ꯑꯩꯗꯤ
ꯐꯪꯗꯦ ꯃꯉꯥ ꯂꯧꯗꯦ ꯑꯗꯨꯝ ꯀꯩ ꯍꯥꯢꯗꯔꯥ ꯃꯇꯝ ꯌꯧꯕ ꯃꯇꯝꯗ ꯑꯗꯨꯝ ꯑꯎ ꯑꯎꯕ ꯑꯗꯨꯝ ꯐꯥꯔ ꯂꯣꯢꯔꯦ ꯀꯩꯅꯣ
ꯑꯦ ꯇꯟꯗ꯭ꯔꯣ
ꯀꯔꯤ ꯀꯔꯤ ꯇꯝꯗꯣꯢꯕꯨ ꯑꯗꯨꯕꯨ ꯚꯦꯟ ꯚꯦꯟ ꯊꯧꯔꯒ ꯂꯥꯛꯇꯣꯢꯅꯦ
ꯋꯥꯎ
ꯚꯦꯟ ꯊꯧꯔꯒ ꯐꯥꯗꯣꯢꯅꯦ ꯐꯤꯂꯝꯗ ꯀ ꯇꯧꯕꯗꯣ
ꯀꯔꯤꯃ
ꯆꯠꯂꯣꯢꯗ ꯑꯁ ꯀꯔꯤ ꯖꯦꯠ ꯆꯠꯇꯣꯢꯅꯣ ꯃꯤ ꯅꯨꯄꯤ ꯀꯩꯅꯣ ꯅꯨꯄꯤ ꯆꯦꯟꯃꯗꯕ ꯀꯅꯥ ꯍꯥꯢꯗꯣꯢꯅꯦ
ꯅꯨꯄꯤꯅ ꯃꯁꯥꯅ ꯌꯥꯗ꯭ꯔꯗꯤ ꯀꯃꯥꯢꯅ ꯇꯧꯗꯣꯢꯕ
ꯑꯣ ꯑꯩꯒꯤ ꯌꯨꯝ ꯌꯥꯎꯔꯤ ꯑꯗꯨꯝ ꯌꯥꯔꯅꯤ
ꯆꯦꯡꯉꯥꯢꯔꯅꯦ ꯌꯨꯝꯕꯨ ꯌꯥꯎꯔꯗꯤ ꯑꯗꯨꯝ ꯌꯥꯔꯅꯤ ꯃꯁꯥꯅ
ꯑꯦ
ꯅꯣꯡꯃꯥꯢꯁꯨ ꯄꯥꯢꯗꯣꯢꯅꯦ
ꯄꯤꯁꯨꯇꯣꯜ ꯄꯤꯁ ꯄꯤꯁꯇꯣꯜ ꯄꯤꯁꯇꯣꯜ ꯑꯅꯤ ꯕꯖꯥꯔꯗ ꯌꯣꯟꯕꯗ ꯂꯧꯗꯣꯢꯅꯦ
ꯑꯧ ꯑꯧ ꯑꯧ ꯂꯨꯋꯦ ꯀꯣ
ꯑꯣ ꯑꯣ ꯁꯤꯁꯇꯔꯁꯦ ꯆꯍꯤꯗꯤ ꯀꯌꯥ ꯁꯨꯔꯒꯦ
ꯑꯦ ꯑꯩꯗꯤ ꯇ꯭ꯋꯦꯟꯇꯤ ꯄ꯭ꯂꯁꯅꯦ
ꯑꯣ ꯀꯣꯂꯦꯖ ꯀꯥꯔꯤꯔꯣ
ꯑꯥ ꯀꯣꯂꯦꯖ ꯀꯥꯗꯦ ꯑꯩ
ꯍꯥ
ꯂꯥꯏꯔꯤꯛ ꯄꯥꯕꯒꯤ ꯇꯟꯕꯒꯤ
ꯑꯥ ꯈꯪꯗ꯭ꯔꯦ ꯑꯩꯈꯣꯏꯁꯨ ꯑꯁ ꯇꯝꯗ꯭ꯔꯁꯨ ꯌꯥꯗꯕꯀꯣ ꯌꯨꯝꯗꯒꯤ ꯄꯤ ꯄ꯭ꯔꯦꯁꯔ ꯂꯩꯕꯅꯤꯅ ꯑ ꯕꯣꯠ ꯕꯣꯠ ꯆꯠꯁꯦꯔꯥꯅꯗꯤ ꯈꯟꯕꯅꯦꯕ ꯑꯗꯨ ꯌꯥꯗꯦꯅꯦ ꯐꯦꯃꯤꯂꯤꯅ ꯇꯨ ꯁꯤ ꯀꯣꯂꯦꯖ ꯀꯥꯔꯒ ꯑꯗꯨꯝ ꯀꯩ ꯍꯥꯏꯁꯤꯔ ꯇꯨ ꯏꯟ ꯋꯥꯟ ꯁꯤ ꯆꯠꯇꯣꯏꯅꯦ ꯑꯗꯨꯒꯤ
ꯐꯩꯅꯥ ꯀꯣꯂꯦꯁ ꯀꯥꯕꯗꯣ ꯅꯪꯒꯤꯅꯦ ꯅꯪꯒꯤꯅꯦꯕ ꯇꯝꯕꯗꯣ ꯃꯤꯉꯣꯟꯒꯤ ꯅꯠꯇꯦꯕ
ꯀꯩ ꯍꯥꯏꯁꯤꯔ ꯀꯦꯔꯤꯌꯔ ꯀꯩꯅꯣ ꯇꯧꯕꯅꯗꯤ ꯐꯩꯗꯅ ꯃꯤ ꯏꯃꯥꯟꯅꯕ ꯁꯤ ꯁꯤꯡ ꯂꯣꯏ ꯏꯟꯇꯔꯅꯦꯁꯅꯦꯜ ꯏꯁꯇꯦꯖ ꯂꯣꯏ ꯌꯧꯈ꯭ꯔꯦ
ꯅꯪꯅ ꯁꯄꯣꯔꯠ ꯄꯤꯗꯕ꯭ꯔꯥ ꯅꯠꯇ꯭ꯔꯒ ꯅꯪꯅ
ꯁꯣꯄꯣꯔꯠꯄꯨꯗꯤ ꯑꯗꯨꯝ ꯀꯩꯍꯥꯏꯁꯦꯔꯥ ꯄꯤꯗꯕꯨꯗꯤ ꯄꯤꯕꯕꯨꯗꯤ ꯄꯤꯌꯦꯕꯀꯣ ꯑꯁ ꯈꯪꯗ꯭ꯔꯤꯗ ꯑꯩꯒꯤꯁꯦ ꯀꯩ ꯍꯥꯏ ꯀꯃꯥꯏꯅ ꯑꯦꯛꯁꯄ꯭ꯂꯦꯟ ꯇꯧꯗꯣꯏꯅꯣ ꯄꯣꯔꯠꯄꯨꯗꯤ ꯄꯤꯌꯦ ꯑꯗꯣ